ꯇꯥꯔꯕꯣ
ꯇꯥꯔꯦ ꯇꯥꯔꯦ
ꯑ ꯑꯣ ꯂꯥꯏ ꯈꯔ ꯑꯦ
ꯑꯥ ꯑꯥ ꯇꯞꯄꯤ ꯈꯔ ꯑꯍꯥꯟ ꯑꯍꯥꯟꯕ ꯑꯍꯥꯟꯕ ꯇꯧꯕꯩꯗꯣ ꯇꯥꯗꯦꯕ
ꯑꯍꯥꯟꯕꯗꯤ ꯈꯔ ꯇꯞꯄꯤ ꯃꯣꯏꯁꯦ ꯍꯥꯏꯗꯤ ꯍꯧꯕꯅꯤꯀꯣ ꯑꯣꯏꯔꯝ ꯌꯥꯕꯅꯦ
ꯃꯅꯤꯄꯨꯔꯤꯒꯤ ꯑꯃ ꯏꯕꯒꯤꯗꯣ
ꯑꯥ
ꯇꯦꯁꯀꯤꯗꯨꯣ ꯇꯥꯛꯁ ꯑꯃꯗꯩ ꯍꯥꯟꯅ ꯇ꯭ꯋꯦꯟꯇꯤ ꯂꯩꯔꯝꯕꯗꯒꯤꯩ ꯇꯥꯛꯁ ꯑꯃꯈꯛꯇ ꯂꯩꯈꯔꯦ ꯑꯃ ꯑꯃ ꯀꯝꯄ꯭ꯂꯤꯠꯇꯤ ꯑꯣꯏꯈꯔꯦ ꯑꯗꯣ ꯃꯈꯥ ꯇꯥꯕ ꯌꯥꯈꯤꯅꯦ
ꯀꯩꯅꯣ ꯑꯣꯏꯔ ꯍꯥꯏꯗꯣꯏꯣ ꯃꯣꯔ ꯇꯥꯛꯁ ꯍꯥꯏꯔꯒ ꯃꯈꯥꯗꯤ ꯅꯝꯕꯝꯗ ꯅꯝꯗ꯭ꯔꯣ ꯔꯤꯐ꯭ꯔꯦꯁ ꯀ ꯇꯧꯕꯩꯗꯣ ꯂꯣꯏꯒꯤꯕꯒꯤꯔꯣ
ꯑꯩ ꯂꯣꯏꯗ꯭ꯗꯤ ꯑꯃꯔꯦꯟ ꯇꯧꯒꯤꯗ꯭ꯔꯤꯝꯅꯦꯕ
ꯍꯥꯥ
ꯑꯗ ꯃꯣꯏꯅ ꯑꯃ ꯇꯧꯕꯗꯩ ꯀꯟꯐꯥꯝ ꯇꯧꯔꯒ ꯁꯕꯃꯤꯠ ꯇꯧꯁꯤꯜꯂꯣ ꯇꯧꯈꯤꯕꯕꯗꯩ ꯁꯝꯃꯤꯠꯇꯤ ꯇꯧꯁꯤꯟꯈꯔꯦ ꯑꯗꯨꯗꯣ ꯔꯤꯐ꯭ꯔꯦꯁ ꯇꯧꯔ ꯋꯦꯇꯤꯡ ꯐꯣꯔ ꯗ ꯚꯦꯂꯤꯗꯦꯁꯟ ꯍꯥꯏꯔꯒ ꯂꯩꯔꯦ ꯌꯥꯒꯤꯗ꯭ꯔꯦ ꯃꯦꯟꯗꯁꯨ ꯑꯩꯅ ꯔꯤꯐ꯭ꯔꯦꯁ ꯇꯧꯕꯅꯤ ꯌꯥꯗꯦ
ꯔꯤꯐ꯭ꯔꯦꯁ ꯇꯧꯕꯅꯦꯕ
ꯑꯣ ꯑꯝꯇꯪ ꯃꯣꯏ ꯑꯗꯨꯗ ꯆꯪꯉꯒ ꯀꯃꯥꯏꯅ ꯇꯧꯕꯅꯣ ꯄꯣꯠꯇꯣ ꯍꯌꯦꯡ ꯎꯔꯗꯤ ꯈꯪꯗꯣꯏꯗꯤ ꯎꯔꯗꯤꯑꯣ
ꯍꯌꯦꯡ ꯎꯝ ꯥ ꯇꯥꯗ꯭ꯔꯣ
ꯇꯗꯤ ꯀꯃꯥꯏꯅ ꯇꯧꯕꯣꯏꯅꯣ ꯍꯥꯏꯇꯥꯔꯦ ꯃꯥꯏ ꯑꯗꯨꯝ ꯊꯝ
ꯆꯞꯄꯦꯅ
ꯍꯣꯏ ꯍꯣꯏ ꯆꯞꯄꯦꯕ
ꯎꯝ ꯂꯥꯏ ꯂꯥꯛ ꯈꯔ ꯅꯨꯡꯉꯥꯏꯇ꯭ꯔꯣ ꯅꯣꯡ ꯇꯥꯕꯩꯀꯣ ꯑꯗꯨꯅꯦ ꯍꯧꯖꯤꯛꯇꯤ ꯑꯃꯨꯛ ꯀꯩꯅꯣꯁꯨ ꯇꯧꯗ꯭ꯔꯦ ꯍꯣꯏ ꯀꯣꯏꯁꯟꯁꯦ ꯍꯪꯕꯤ ꯂꯩꯇ꯭ꯔꯣ
ꯑꯥ
ꯑꯗꯨꯁꯨ ꯇꯧꯈꯤꯗ꯭ꯔꯦꯕ ꯍꯧꯖꯤꯛꯇꯤ
ꯑꯣ
ꯎꯝ ꯑꯩ ꯃꯤ ꯑꯃꯗꯒꯤ ꯁꯨꯗ꯭ꯔꯦ ꯁꯤꯁꯦ ꯍꯣꯏ ꯍꯣꯏ ꯂꯣꯏꯔ ꯀꯥꯟꯗꯣ
ꯑꯥ
ꯉꯔꯥꯡ ꯈꯛꯇꯅꯦ ꯑꯩꯁꯦ ꯍꯥꯞꯆꯤꯟꯕꯁꯦ ꯎꯝ ꯑꯗꯣ ꯑꯃꯁꯤꯗꯤ ꯍꯦꯟꯅ ꯂꯩꯇ꯭ꯔꯦ
ꯑꯗꯨ ꯑꯅꯧꯕ ꯍꯥꯞꯄꯗꯣ ꯑꯅꯧꯕ ꯑꯁꯤ ꯅꯪ ꯑꯅꯧꯕ ꯍꯥꯞꯄꯁꯤꯗꯤ ꯑꯗꯨꯑꯣꯏꯗꯤ ꯃꯣꯏꯅ ꯀꯩꯅꯣ ꯇꯧꯕ ꯑꯃꯨꯛ ꯆꯪꯉꯣꯏꯗ꯭ꯔꯣ
ꯎꯝ ꯃꯣꯏꯗ ꯍꯥꯏꯔꯒ
ꯑꯗꯨꯗꯤ ꯑꯩ ꯑꯅꯧꯕ ꯑꯃ ꯍꯥꯞꯄꯗꯤ ꯌꯥꯔꯣꯏꯗ꯭ꯔꯣ ꯑꯩꯒꯤꯗ
ꯌꯥꯅꯤ ꯃꯣꯏꯁꯨ ꯍꯥꯏꯈ꯭ꯔꯦꯅ ꯑꯩꯈꯣꯏ ꯀꯣꯜ ꯇꯧꯈꯔ ꯋꯥꯠꯂꯤꯕꯀꯣ ꯑꯗꯨꯅ ꯅꯪꯅ ꯁꯝꯗꯕ ꯍꯥꯏꯒꯒ꯭ꯔꯦꯅ ꯃꯉꯣꯟꯗ ꯁꯤꯁꯤꯅꯤ ꯌꯥꯔꯦ ꯃꯃꯤꯡꯗꯨꯒ ꯑꯗꯒꯤ ꯐꯣꯟ ꯅꯝꯕꯔꯗꯣ ꯏꯔꯅꯤꯅ ꯁꯤꯝꯇ ꯍꯥꯞꯄꯤꯌꯨ ꯍꯥꯏ ꯀꯥꯟꯗꯣ ꯃꯣꯏꯅ ꯃꯅꯨꯡ ꯆꯗ ꯑꯩꯈꯣꯏ ꯅꯍꯥꯟ ꯀꯩꯅꯣ ꯀꯝꯄ꯭ꯂꯤꯠ ꯇꯥꯛꯁ ꯀꯝꯄꯂꯤꯠ ꯍꯥꯟꯅ ꯇꯧꯊꯣꯛꯄꯗꯣ ꯑꯩ ꯆꯍꯤ ꯅꯨꯡꯒꯤ ꯀꯩ ꯁꯨꯕ ꯂꯩꯇ꯭ꯔꯣ
ꯍꯣꯏ
ꯑꯗꯨ ꯍꯥꯟꯅ ꯇꯧꯍꯟ ꯇꯧꯊꯣꯛꯑꯅꯤꯅ ꯑꯗꯩꯗꯤ ꯃꯣꯏꯅ ꯍꯥꯏ ꯂꯣꯏꯒꯔꯦ ꯍꯥꯏꯔꯥ ꯀꯥꯟꯗ ꯃꯥꯅ ꯑꯃꯨꯛ ꯑꯗꯨꯝ ꯍꯥꯞꯄ ꯑꯗꯨꯒ
ꯑꯣ ꯑꯗꯣ ꯑꯩꯒꯤ ꯇꯔꯥꯅꯤꯊꯣꯏ ꯇꯔꯥꯅꯤꯊꯣꯏ ꯂꯩꯔꯤꯕ ꯇꯔꯥꯅꯤꯊꯣꯏ ꯃꯅꯨꯡꯗ ꯅꯤꯄꯥꯜ ꯑꯣꯏꯔꯦꯕ
ꯑꯥ
ꯑꯗꯨ ꯁꯤ ꯇꯔꯥꯅꯤꯊꯣꯏꯁꯤ ꯂꯣꯏꯈꯒ꯭ꯔꯀꯥꯟꯗ ꯑꯃꯨꯛ ꯀꯌꯥ ꯁꯨꯔꯛꯀꯗꯣꯏꯅꯣ
ꯀꯨꯟ ꯀꯨꯟ ꯌꯧꯗꯣꯏꯕꯝ ꯇꯧꯗꯣꯏꯅꯦ ꯍꯥꯏꯗꯤ ꯃꯥꯏ ꯃꯣꯔꯇꯥꯛꯁ ꯍꯥꯏ ꯂꯩꯇ꯭ꯔꯣ
ꯑꯥ
ꯑꯗꯨꯅ ꯑꯃꯗꯩ ꯀꯨꯟꯗꯨ ꯁꯨꯍꯟꯕ ꯍꯥꯏ ꯍꯥꯏꯋꯥꯅꯤ ꯁꯨꯗꯦ ꯑꯗꯨꯝ ꯉꯝꯍꯟ ꯌꯥꯏ ꯃꯤ ꯑꯃ ꯇꯧ ꯌꯥꯔꯅꯤ ꯑꯗꯨ ꯑꯩꯈꯣꯏ ꯇꯧꯅꯔꯤ ꯃꯤ ꯃꯈꯩꯗꯣ ꯑꯩꯅ ꯅꯪꯉꯣꯟ ꯇꯧꯔꯤꯉꯩ ꯑꯩꯅ ꯅꯪꯉꯣꯟ ꯇꯧꯔꯦꯅ
ꯑ
ꯑꯗꯨꯝꯕꯗꯨꯗꯤ ꯃꯔꯤꯗꯩ ꯍꯦꯟ ꯌꯥꯗꯦꯕ
ꯑꯣ ꯍꯥꯏꯗꯤ ꯃꯤ ꯑꯃꯈꯛꯇꯗ ꯃꯔꯤꯗꯩ ꯍꯦꯟꯅ ꯌꯥꯗꯦꯕ
ꯍꯣꯏ ꯃꯥꯅ ꯅꯪꯑꯣꯗ ꯇꯧꯔꯛꯄꯗ ꯃꯔꯤ ꯑꯃ ꯅꯪꯅ ꯃꯉꯣꯟ ꯇꯧꯕ ꯃꯔꯤ ꯑꯃ ꯎꯝ ꯍꯣꯏ ꯃꯥꯅꯤ ꯃꯥꯅꯤ ꯑꯗꯨꯅꯤ ꯑꯩꯁꯦ ꯑꯗꯩ ꯀꯩꯅꯣ ꯃꯇꯝꯗꯨꯗ ꯀꯩ ꯇꯧꯍꯟꯗꯣ ꯃꯥ ꯍꯥꯏꯗꯣ ꯑꯩꯅ ꯅꯪꯉꯣꯟ ꯍꯧ ꯇꯧꯔꯛꯑꯦꯅ ꯃꯤ ꯃꯤ ꯇꯔꯥꯃꯉꯥ ꯒꯦꯞ ꯂꯩꯍꯜꯂꯦꯅ ꯈꯔ ꯉꯥꯏꯍꯥꯛꯇꯪ ꯑꯗꯨ ꯑꯃꯨꯛ ꯅꯪꯅ ꯑꯃꯨꯛ ꯇꯧꯛꯄ ꯑꯃ ꯌꯥꯏꯑꯦꯕ
ꯑꯣ ꯑꯩꯅ ꯅꯪꯅ ꯍꯧꯖꯤꯛ ꯇꯧꯔꯛꯑꯦꯗꯅ ꯑꯩꯉꯣꯟꯗ ꯑꯗꯣ ꯁꯤ ꯍꯦꯛ ꯂꯣꯏꯕꯒ ꯑꯩꯅ ꯑꯃꯨꯛ ꯅꯪꯉꯣꯟꯗ ꯇꯧꯔꯛꯑꯗꯤ ꯌꯥꯅꯤꯗꯅ
ꯑꯗꯨꯌ ꯑꯗꯨꯏꯑꯃ ꯍꯥꯏꯔꯛꯀꯅꯤ ꯇꯔꯥꯃꯉꯥ ꯒꯦꯞ ꯂꯩꯍꯜꯂꯨ ꯍꯥꯏꯌꯦ ꯑꯗꯨ ꯑꯗꯨꯃꯥꯏꯅ ꯍꯥꯏꯔꯛꯦ ꯃꯥꯅ ꯄꯦꯁꯣꯅ
ꯑꯣ ꯑꯗꯨ ꯂꯩꯔꯒꯅ ꯀꯩ ꯀꯩ ꯑꯦꯗꯚꯥꯟꯇꯦꯖꯅꯣ
ꯅꯠꯇꯕ ꯅꯠꯇ꯭ꯔꯗꯤ ꯑꯩꯈꯣꯏ ꯍꯥꯟꯅ ꯇꯧ ꯇꯧꯁꯤꯟꯅꯗ꯭ꯔꯣ
ꯑꯥ
ꯑꯗꯨ ꯔꯤꯖꯦꯛ ꯂꯥꯛꯑꯦ ꯍꯥꯏꯕꯩ ꯖꯦꯔꯣ ꯖꯦꯔꯣ ꯂꯩꯈꯤꯕꯗꯣ ꯑꯗꯨꯃꯥꯏꯅ ꯂꯩꯕ ꯌꯥꯎꯔꯛꯄꯒꯤ ꯑꯩ ꯀꯩꯅꯣꯗ ꯂꯥꯛꯄꯗꯕꯨꯗꯤ ꯄꯩꯁꯥ ꯍꯟꯗꯩ ꯅꯍꯥꯟꯒꯤꯗꯣ ꯃꯃꯥꯒꯤꯗꯣ ꯎꯝ ꯉꯔꯥꯡ ꯌꯦꯡꯕꯅꯦ ꯎꯝ ꯎꯝ ꯍꯣꯏ ꯍꯣꯏ ꯑꯗꯨ ꯇꯧꯕꯗꯤ ꯍꯣꯏ ꯁꯤꯗ ꯃꯅꯨꯡꯁꯤꯗ ꯌꯦꯡꯕꯁꯤꯒ ꯌꯦꯡꯕꯗꯣ ꯄꯩꯖꯥ ꯑꯗꯨ ꯃꯥꯅꯗꯝꯅꯦ ꯑꯗꯨꯝ ꯈꯦꯅꯥꯗ꯭ꯔꯣ
ꯍꯣꯏ ꯈꯦꯠꯅꯩ ꯐꯅꯌꯥꯝ ꯈꯦꯠꯅꯩꯗ
ꯍꯣꯏ ꯁꯨꯝ ꯆꯥꯎꯪꯖ ꯈ꯭ꯔꯣꯛꯄꯝ ꯌꯦꯡꯕꯒꯤ ꯋꯥꯅꯤ
ꯃꯥꯅꯦ ꯑꯩꯒꯤ ꯑꯩꯒꯤꯗꯨ ꯌꯥꯝ ꯇꯧꯕ ꯅꯇꯦꯗꯅ
ꯎꯝ
ꯑꯩꯒꯤꯗꯤ
ꯑꯗ ꯁ ꯁꯨꯃꯥꯏꯅ ꯇꯧꯁꯤ ꯌꯥ ꯅꯪꯅ ꯑꯇꯣꯞꯄ ꯑꯃ ꯍꯥꯞꯅꯤꯡꯉꯗꯤꯕꯣ ꯅꯪ ꯅꯣꯏ ꯅꯣꯏ ꯃꯥꯒꯤ ꯑꯣꯏ ꯀꯅꯥꯏ ꯑꯣꯏꯒꯦꯔꯥ ꯅꯤꯡꯉꯕꯔꯣ ꯑꯝꯕꯨ ꯆꯪꯉꯣꯏ ꯅꯦꯅꯕꯥꯎ ꯃꯨ ꯆꯪꯉꯣꯏꯕꯀꯣ ꯉꯥꯏꯍꯥꯛꯀꯤ ꯃꯅꯨꯡ ꯆꯪꯉꯦꯅ ꯍꯣꯏ ꯑꯦꯠ ꯃꯣꯔ ꯍꯥꯏꯕ ꯑꯃ ꯊꯕ ꯂꯩꯕꯅꯦꯕ ꯑꯦꯠ ꯑꯦꯀꯥꯎꯟ ꯍꯥꯏꯕ ꯑꯃ ꯍꯥꯏ ꯌꯥꯎꯔꯝꯒꯅꯤꯕꯀꯣ ꯑꯃ ꯑꯣ ꯆꯪꯉꯦꯅ ꯑꯣ ꯅꯪꯅ ꯇꯧꯁꯤꯟꯅꯩ ꯑꯗꯨꯝ ꯇꯧꯁꯤꯟ ꯌꯥꯏꯑꯕ ꯐꯣꯟ ꯅꯝꯕꯔ ꯍꯥꯞ ꯇꯕꯤꯗ ꯆꯉꯦꯅꯥ ꯑ ꯑꯗꯨꯒ ꯑꯩꯈꯣꯏ ꯉꯍꯥꯟꯒꯤ ꯐꯣꯟ ꯅꯝꯕꯔꯗꯨ ꯆꯪꯉꯅꯤꯀꯣ ꯃꯧ ꯑꯅꯧꯕꯤ ꯍꯥꯏꯔꯦ ꯔꯤꯀꯌꯦꯁ ꯀꯨꯠ ꯍꯥꯟ ꯇꯧꯈꯤ ꯇꯔꯦꯀꯣ ꯑꯗꯨꯒ ꯊꯝꯕꯒ ꯅ ꯃꯤꯡ ꯑꯃ ꯅꯃꯤꯡ ꯑꯃ ꯊꯣꯟꯖꯜꯂꯣ
ꯎꯝ
ꯐꯣꯟ ꯅꯝꯕꯔ ꯑꯃꯗꯣ ꯊꯛꯇꯧꯔꯅꯤꯗꯅ ꯗꯨꯀꯥꯟꯗ ꯅꯣꯏ ꯆꯦ ꯀ ꯀꯣꯠ ꯑꯃ ꯂꯥꯛꯀꯅꯦ ꯄꯤꯟ ꯅꯝꯕꯔ ꯑꯃ ꯀꯣꯠ ꯑꯃ
ꯎꯝ
ꯂꯨꯈꯠꯇ ꯃꯦꯟꯁꯤꯟꯕꯤꯔ ꯂꯣꯏ ꯑꯗꯨ ꯅꯪꯅ ꯑꯗꯨꯝ ꯇꯧ ꯌꯥꯔꯦ ꯍꯛꯀꯤꯗ ꯑꯣꯟꯊꯣꯛꯑꯒ ꯃꯗꯨ ꯇꯧꯅꯤꯡꯉꯦ ꯇꯧꯔꯛꯑꯗꯤ ꯑꯃ ꯁꯤꯛꯇꯧꯅꯦ ꯇꯧꯕ ꯌꯥꯔꯦ ꯑꯗꯨꯝ
ꯑꯣ ꯁꯤ ꯁꯤꯁꯤꯗ ꯑꯗꯨꯝ ꯁꯤꯖꯤꯟꯅꯗꯧꯕ
ꯁꯤꯗ ꯑꯗꯨꯝ ꯑꯩ ꯍꯣꯏ ꯇꯧꯏꯁꯦ ꯎꯗ꯭ꯔꯥ ꯍꯥꯏꯗꯤ ꯑꯩ ꯑꯃꯗꯣ ꯈꯣꯏ ꯃꯥꯏ ꯐꯣꯟ ꯅꯝꯕꯔꯗꯨ ꯌꯥꯎ ꯇꯦꯕꯀꯣ ꯑꯗꯨꯅ ꯆꯠ ꯅꯝꯃꯒ ꯃꯅꯨꯡꯒꯤ ꯍꯥꯏꯗꯤ ꯑꯈꯣꯏ ꯃꯥ ꯄꯣꯟ ꯅꯝꯕꯔ ꯊꯥꯖꯤꯟꯈ꯭ꯔꯦꯕ ꯀꯣ ꯑꯩꯅ ꯃꯔꯨ ꯃꯥ ꯃꯦꯁꯦꯁ ꯑꯃ ꯂꯥꯛꯑꯦ ꯃꯥꯏꯐꯣꯟ ꯌꯥꯎꯗ꯭ꯔꯁꯨ ꯌꯥꯏꯗ꯭ꯔꯣ ꯑꯗꯨꯝ ꯎꯝ
ꯑꯗꯨ ꯃꯣꯏꯗ ꯑꯃꯨꯛ ꯍꯥꯏꯕꯗꯤ ꯍꯥꯏꯕ ꯅꯥꯏꯅꯗ꯭ꯔꯁꯨ ꯌꯥꯕ꯭ꯔꯣꯕ
ꯑꯗꯨ ꯍꯥꯏꯐꯦꯠꯇꯤ ꯍꯥꯏꯖ ꯌꯥꯔꯣꯏ ꯃꯣꯏꯅ ꯃꯥꯁꯦ ꯍꯥꯞꯄꯛꯇꯣꯏꯅꯦꯕ ꯑꯃꯔꯥꯏꯗ ꯑꯗꯨꯒ ꯑꯩꯁꯤ ꯀꯣꯜꯒꯤ ꯑꯝꯇ ꯍꯥꯞꯄꯤꯔꯛꯑꯣ ꯍꯥꯏꯔꯅꯤꯗꯅ ꯑꯗꯨ ꯗꯨ ꯀꯥꯟꯗ ꯂꯣꯏꯁꯤꯟꯈ꯭ꯔꯦ ꯍꯥꯏꯔꯦ ꯃꯥꯅ ꯇꯥꯛꯁ
ꯑꯣ
ꯍꯔꯥꯎꯗꯤ ꯀꯩꯅꯣ ꯑꯣꯏꯅ ꯊꯥꯕꯅꯤ ꯑꯍꯨꯝꯃꯨꯛ ꯄꯨꯂꯞ ꯊꯥꯕꯅꯤ ꯍꯥꯟꯅ ꯇꯥꯛꯁ ꯑꯃꯃꯝ ꯑꯃꯃꯝꯒꯤ ꯊꯥꯅꯗ꯭ꯔꯣ
ꯑꯥ
ꯍꯧꯖꯤꯛꯇꯤ ꯑꯩ ꯉꯔꯥꯡ ꯁꯤ ꯍꯥꯡꯕꯩꯁꯦ ꯑꯍꯨꯝ ꯑꯍꯨꯝꯃꯛ ꯊꯥꯔꯦ ꯑꯍꯨꯝꯃꯛ ꯍꯥꯏꯗꯤ ꯑꯩꯈꯣꯏ ꯍꯧꯖꯤꯛ ꯃꯈꯜ ꯑꯍꯨꯝꯁꯨ ꯑꯣꯏꯅ ꯚꯦꯂꯤꯗꯦꯁꯟ ꯍꯥꯏꯕ ꯀꯩꯅꯣꯝꯁꯨ ꯌꯥꯎꯕꯅꯦꯕꯀꯣ ꯑꯗꯨꯗꯤ ꯈꯪꯗꯦꯁꯨ ꯇꯧꯗꯦꯀꯣ ꯑꯗꯨꯅꯦ
ꯃꯥ ꯑꯁ ꯑꯩꯈꯣꯏꯅ ꯆꯠꯇꯧ ꯌꯥꯕ ꯑꯣꯏꯔꯗꯤ ꯄꯣꯠꯁꯦ ꯈꯔ
ꯑꯗꯨ ꯇꯧꯔꯦ ꯊꯨꯅ ꯇꯧꯔꯛꯄꯅꯤ ꯀꯩꯅꯣꯗꯤ ꯍꯧꯖꯤꯛ ꯀꯣꯜꯒꯤꯁꯤ ꯌꯥꯏꯔꯤ ꯃꯈꯩ ꯇꯧꯔꯛꯑꯣ ꯍꯥꯏꯌꯦꯕ ꯃꯣꯏ ꯍꯥꯏꯗꯤ ꯑꯥꯒꯤ ꯍꯣꯏꯒꯤ ꯂꯧꯈꯠꯄꯗꯨꯗ ꯈꯔ ꯋꯥꯠꯂꯤꯕ ꯍꯥꯏꯇꯥꯔꯦ ꯇꯧꯔꯝꯃꯝꯃꯦꯕ ꯑꯗꯨꯅ ꯍꯧꯖꯤꯛꯀꯤ ꯄꯣꯠꯇꯣ ꯌꯧꯗꯕꯅꯤꯅ ꯀꯣꯜꯗꯣ ꯈꯔ ꯌꯥꯝ ꯇꯧ ꯇꯧ ꯈꯔ ꯌꯥꯝ ꯇꯧ ꯑꯗꯨꯗꯅꯤ ꯃꯣꯏ ꯍꯥꯏꯁꯦ ꯄꯩꯁꯥ ꯊꯨꯅ ꯍꯥꯞꯆꯤꯜꯂꯛꯑꯅꯤ ꯀꯥꯏꯅ ꯀꯣ
ꯈꯔ ꯌꯥꯝ ꯇꯧꯍꯧꯔ ꯂꯣꯏꯔꯦꯅ ꯑꯗꯨꯗꯤ
ꯑꯗꯨꯅ ꯀꯩꯅꯣꯒꯤꯁꯨ ꯑꯃꯨꯛ ꯍꯥꯠꯅꯤ ꯍꯥꯏꯗꯤ ꯍꯥꯏꯍꯧꯕꯅꯦ ꯈꯣꯡꯕꯣꯡꯒꯤ ꯏꯅꯦ ꯍꯥꯢꯍꯟꯖꯤꯔꯥ
ꯑꯥ
ꯃꯥꯏ ꯍꯥꯞꯅꯤꯅꯦ ꯑꯩꯅ ꯑꯩ ꯀꯣꯟ ꯇꯧꯅꯁꯤꯅꯦ ꯑꯁ ꯑꯩꯁꯨ ꯑꯃ ꯍꯥꯞꯇꯣꯏꯃꯤꯒꯦ ꯍꯥꯞ
ꯥꯑꯣꯃꯥꯏ ꯑꯅꯤ ꯑꯅꯤ ꯑꯅꯤ ꯍꯥꯞ ꯀꯗꯩꯏꯕ
ꯃꯤ ꯍꯥꯢꯖꯦ ꯍꯥꯟꯅꯒꯤꯗꯣ ꯌꯥꯗꯦꯕ ꯑꯗꯨꯏ ꯑꯃ ꯍꯥꯞꯄꯟꯅꯤ ꯒꯥꯏ ꯇꯧꯍꯧꯕꯅꯦ
ꯑꯣ
ꯑꯅꯦ ꯍꯥꯢꯁꯦ ꯄꯣꯗꯣ ꯁꯨꯝꯕꯁꯦ ꯈꯔ ꯌꯥꯕꯁꯦ ꯂꯧꯍꯧꯔ ꯂꯣꯏꯔꯦ ꯅꯠꯇ꯭ꯔꯣ
ꯑꯩ ꯅꯨꯃꯤꯗꯥꯡꯁꯦ ꯆꯥꯛ ꯇꯣꯇꯔꯥꯗꯤ ꯑꯋꯥꯕ ꯀꯩ ꯑꯥ ꯑꯗꯨꯗ ꯑꯗꯨꯝ ꯀꯩ ꯍꯥꯏꯅꯤ ꯑꯩ ꯁꯤ ꯆꯩꯄꯅꯤꯅ ꯑꯌꯨꯛ ꯀꯥ ꯗꯨꯝ ꯇ꯭ꯔꯣ ꯂꯩꯕꯅꯤꯅꯕꯀꯣ
ꯀꯩꯅꯣ ꯇꯧꯁꯦ ꯅꯨꯡꯊꯤꯟꯗ ꯑꯩꯈꯣꯏꯅ ꯉꯥ ꯍꯥꯡ ꯃꯇꯝ ꯂꯩꯇ꯭ꯔꯣ
ꯑꯥ
ꯍꯣꯔꯦꯟ ꯇꯧꯁꯦ ꯍꯥꯢꯁꯦ ꯑꯩ ꯁ꯭ꯀ꯭ꯨꯜ ꯆꯠꯈꯤꯀꯥꯟꯗ ꯅꯪ ꯍꯥꯡꯗꯣꯔꯣ
ꯁꯨꯃꯥꯏꯅ ꯇꯧꯕꯅꯦ ꯃꯣꯔꯅꯤꯡ ꯁꯤꯞꯀ ꯏꯚꯤꯅꯤꯡ ꯁꯤꯞꯀ ꯂꯩꯕ ꯃꯣꯔꯅꯤꯡꯒꯤ ꯍꯥꯡꯕ ꯍꯣꯏ ꯅꯨꯡꯊꯤꯟꯒꯤ ꯑꯌꯨꯛꯀꯤ ꯆꯠꯂꯨꯕ ꯀꯥꯡꯕꯨꯗꯣ ꯍꯜꯂꯛꯑꯀꯥꯟꯗꯅꯦ ꯃꯣꯏ ꯉꯥꯏꯍꯥꯛ ꯇꯨꯝꯃꯤꯀꯣ ꯄꯣꯊꯥꯏ ꯑꯗꯨꯀꯥꯟ ꯇꯧꯔꯁꯨ ꯌꯥꯏ ꯑꯗꯨꯗꯨꯅ ꯑꯩꯁꯨ ꯑꯃꯨꯛ ꯑꯩꯁꯨ ꯑꯩꯁꯨ ꯋꯥꯕꯩ ꯇꯨꯝꯕ
ꯅꯦꯠ ꯌꯧꯕꯕꯗ ꯏꯡ ꯍꯣꯢ ꯊꯨꯝꯁꯨ ꯊꯨꯝꯕ ꯑꯊꯨꯝꯕ ꯑꯣꯢꯕꯩꯅꯦ
ꯑꯩꯁꯨ ꯉꯁꯥꯏ ꯇꯨ ꯑꯩꯁꯨ ꯉꯁꯥꯏ ꯇꯨꯝꯃꯤꯉꯥꯏꯗ ꯅꯪ ꯐꯣꯟ ꯇꯧꯕ ꯄꯥꯏꯍꯧꯗ꯭ꯔꯤꯗꯣ
ꯉꯁꯤ ꯑꯍꯨꯝ ꯃꯔꯤꯛꯔꯛ ꯇꯧꯏ ꯐꯣꯟ ꯇꯧ ꯄꯥꯏꯗꯦ ꯑꯗꯨ ꯅꯣꯏ ꯃꯥꯅ ꯍꯥꯏꯕ ꯑꯦ ꯇꯨꯝꯃꯝꯅꯤ ꯃꯥ ꯇꯨꯝꯃꯝꯗꯧ ꯃꯥꯜꯂꯦ ꯃꯥꯑꯗꯁꯨ ꯅꯝꯐꯩ ꯇꯨꯝꯈꯤꯗ꯭ꯔꯦ ꯌꯦ ꯇꯨꯝ ꯌꯥꯗꯔꯦꯒ ꯍꯥꯢ ꯑꯃꯥꯢ ꯍꯥꯢꯌꯦꯕ ꯀꯣ
ꯑ ꯇꯨꯝꯕ
ꯎꯝ ꯍꯣꯏ
ꯈꯔ ꯈꯔꯁꯨ ꯇꯨꯝꯗ ꯌꯥꯗꯦ ꯀꯥꯏꯅ ꯍꯥꯥ
ꯌꯦꯡꯕꯔꯣ ꯕꯣꯟ
ꯀꯔꯥꯏꯗꯕꯨ
ꯌꯦꯅꯦ ꯕꯣꯟ ꯀꯩꯅꯣ ꯗꯔꯣ ꯑꯩ ꯑꯩ ꯊꯛꯇ ꯅꯠꯇꯗ ꯌꯦꯡꯉꯤꯁꯦ
ꯃꯥ ꯑꯌꯨꯛ ꯍꯥꯏꯁꯦ ꯁꯨꯃꯥꯏꯅ ꯇꯧ ꯑꯩꯅ ꯁꯤꯗꯩ ꯆꯠꯂꯦꯗꯅ
ꯑꯥ
ꯏꯃꯥꯟꯅꯕꯗ ꯈꯪꯗꯦꯕ ꯏꯃꯥꯟꯅꯕ ꯑꯗꯨꯝ ꯌꯦꯡꯕꯅꯦꯕ ꯑꯥ ꯍꯧꯖꯤꯛ ꯃꯥꯒꯤ ꯏꯄꯤꯛ ꯃꯥꯗꯤ ꯑꯗꯨꯝ ꯌꯦꯡꯕꯅꯦ ꯑꯩꯅ ꯀꯥꯎꯈ꯭ꯔꯕꯄꯤꯛ ꯏꯄꯤꯛ ꯏꯁꯄꯣꯔꯠꯀꯤꯗꯣ ꯀꯩ ꯃꯃꯤꯡꯗꯣ ꯀꯥꯎꯊꯣꯛꯈ꯭ꯔꯕ ꯑ ꯏꯃꯥꯟꯅꯕ ꯄꯣꯠ ꯍꯪꯕ ꯑꯗꯨ ꯍꯦꯛ ꯍꯪꯕ ꯀꯥꯟꯗ ꯃꯦꯁꯇꯣ ꯍꯧꯔ ꯂꯩꯔꯝꯃꯦꯅꯦ ꯆꯪꯕ ꯀꯥꯟꯗ
ꯎꯝ
ꯍꯧꯔꯛꯏꯗꯤ ꯑꯩꯁꯨ ꯑꯗꯨꯝ ꯌꯦꯡꯉꯦ ꯑꯗꯨꯗꯩꯗꯤ ꯌꯦꯡꯕꯗꯩꯗꯤ ꯑꯉꯥꯡꯈꯩ ꯂꯥꯏꯔꯤꯛꯄꯧ ꯄꯥꯍꯜꯂꯦ ꯑꯗꯨꯗꯩꯗꯤ ꯑꯩ ꯌꯦꯡꯉ ꯂꯩꯔꯦ ꯗꯅ
ꯍꯣꯏ ꯑꯗꯨ ꯌꯥꯝ ꯍꯣꯔꯅꯗꯕꯁꯨ ꯌꯥꯏ ꯀꯩꯅꯣ ꯌꯥꯝ ꯍꯣꯟꯗꯅ ꯑꯩꯈꯣꯏ ꯊꯕꯗꯤꯛ ꯊꯝꯃꯒ ꯌꯦꯡꯕ ꯑꯗꯨꯝ ꯌꯥꯏ ꯀꯩꯁꯨ ꯍꯥꯏꯗꯤ ꯍꯥꯏꯗꯤ ꯑꯉꯥꯡꯗꯁꯨ ꯁꯨꯝ ꯂꯥꯏꯔꯤꯛ ꯇꯥꯛꯇꯧ ꯅꯠꯇꯕꯅꯤꯅ ꯄꯥꯍꯜ ꯊꯝꯗꯧꯅꯤꯅ ꯀꯣ ꯃꯣꯏꯗꯕꯨ ꯎꯍꯟꯗꯕ ꯄꯣꯠꯇꯣ ꯎꯍꯜꯂꯗꯤ ꯃꯤꯅ ꯌꯦꯡꯉ ꯂꯩ ꯇꯧꯗꯧ ꯃꯥꯅꯤꯗꯅ
ꯑꯦ ꯃꯣꯏꯁꯨ ꯈꯪꯉꯤꯅꯦ ꯉꯥꯏꯍꯥꯛꯇꯪ ꯋꯥꯕ ꯉꯥꯏꯍꯇꯪ ꯌꯦꯡꯍꯜꯂꯤꯅꯦ ꯌꯥꯗꯕ ꯁꯨꯝ ꯀꯨꯏꯅ ꯄꯥꯔꯛꯀꯥꯟꯗꯗꯤ ꯀꯗꯥꯏꯗꯒꯤ ꯏꯏ ꯑꯩꯈꯣꯏꯅ ꯑꯉꯥꯡ ꯂꯥꯏꯔꯤꯛ ꯄꯥꯎ ꯂꯥꯏꯔꯤꯛ ꯄꯥꯎ ꯂꯥꯏꯔꯤꯛ ꯄꯥꯎ ꯂꯥꯏꯔꯤꯛ ꯀ ꯄꯥꯜꯂꯁꯨ ꯌꯥꯄꯣꯟꯇꯦ
ꯌꯥꯎꯅꯤꯁꯦ ꯒꯦꯞ ꯉꯥꯛꯇꯪ ꯍꯣꯏ ꯒꯦꯞꯇꯣ ꯉꯍꯥꯛ ꯊꯝꯗ꯭ꯔꯦ ꯑꯦ
ꯑꯥ
ꯃꯤꯒꯤ ꯑꯉꯥꯡꯗꯨꯁꯨ ꯂꯥꯏꯔꯤꯛ ꯄꯥꯏꯔꯗꯤ ꯆꯪꯉꯥꯛꯑꯔꯣꯏꯕ
ꯃꯥꯅꯦ ꯑꯦ ꯀꯃꯥꯏ ꯇꯧꯏꯅꯣ ꯑꯩꯁꯦ ꯀꯃꯥꯏ ꯋꯥꯟ ꯇ꯭ꯋ ꯋꯥꯟ ꯇ꯭ꯋꯦꯟꯇꯤ ꯋꯥꯟ ꯑꯃꯨꯛ ꯆꯪꯉꯛꯑꯝꯃꯤ ꯄꯩꯁꯥ ꯅꯠꯇꯦ ꯉꯁꯤ ꯑꯟ ꯇꯧꯔꯕꯩ
ꯉꯔꯥꯡ ꯅꯍꯥꯟꯒꯤ ꯃꯃꯥꯡꯗ ꯅꯪ ꯇꯧꯈ꯭ꯔꯒ ꯂꯣꯏꯔ ꯃꯇꯨꯡ ꯆꯪꯅꯤꯡꯗꯕꯗꯣ
ꯑꯥ
ꯑꯗꯨꯝꯕ ꯑꯣꯏꯅꯤ ꯍꯥꯏꯗꯤ ꯄꯣꯠꯇꯣ ꯑꯩꯈꯣꯏ ꯀꯣꯜ ꯇꯧꯈ꯭ꯔꯒ ꯃꯃꯥꯡ ꯆꯨꯝ ꯈꯣꯛꯈ꯭ꯔꯦ ꯃꯃꯥꯡꯁꯨ ꯑꯗꯨꯕꯨ ꯀꯥꯎꯧꯗꯤ ꯆꯪꯉꯦꯕ ꯑꯗꯨꯕꯨ ꯀꯥꯎ ꯀꯪꯉꯅꯤ
ꯍꯥꯎ
ꯑꯦꯍꯦ
ꯑꯣ ꯑꯗꯨ ꯑꯗꯨꯗꯤ ꯑ ꯑ ꯊꯝꯃꯒꯦ ꯊꯝꯃꯒꯦ ꯎꯝ
ꯎꯝ ꯊꯝꯃꯣ ꯊꯝꯃꯣ
ꯍꯥ ꯀꯔꯤꯅꯣ ꯇꯧꯔꯤꯁꯤꯅ
ꯊꯝꯒꯅꯣ